ꯇꯥꯕ꯭ꯔꯣ
ꯇꯥꯏꯌꯦ ꯇꯥꯕ꯭ꯔꯣ
ꯑꯥꯎ ꯇꯥꯏꯌꯦ ꯇꯥꯏꯌꯦ ꯁꯦꯡꯅ ꯇꯥꯏꯌꯦꯀꯣ
ꯍꯣꯏ ꯇꯥꯏꯌꯦ ꯑꯩꯒꯤꯁꯨꯀꯣ
ꯎꯝ ꯇꯥꯏꯌꯦ ꯆꯥꯛ ꯆꯥꯔꯕ꯭ꯔꯣ
ꯍꯣꯏ ꯆꯥꯔꯦ ꯅꯪꯗꯤ
ꯑꯩꯁꯨ ꯆꯥꯊꯣꯛꯑꯒ ꯐꯝꯃꯤꯅꯦ ꯍꯧꯖꯤꯛ
ꯑꯣ ꯀꯩ ꯌꯦꯟꯖꯥꯡ ꯆꯥꯔꯒꯦ ꯉꯁꯤ
ꯑꯩ ꯉꯁꯤ ꯈꯃꯦꯟ ꯆꯥꯏꯗ
ꯑꯣ ꯑꯩꯁꯨ ꯆꯥꯏꯌꯦ ꯈꯃꯦꯟꯅꯦ ꯑꯗꯨꯒ ꯈꯃꯦꯟ ꯑꯈꯥꯕꯤꯒꯨꯝꯕꯗꯣ ꯊꯝꯃꯒ ꯍꯋꯥꯏꯖꯥꯔ ꯊꯝꯃꯒ ꯆꯥꯏ
ꯑꯣ ꯑꯩꯗꯤ ꯈꯃꯦꯟ ꯈꯛꯇꯅꯦ ꯈꯃꯦꯟꯗꯨꯗ ꯎꯝ ꯅꯀꯨꯞꯄꯤꯒꯨꯝꯕ ꯈꯔ ꯑꯗꯨꯒ ꯉꯥ ꯑꯀꯪꯕ ꯑꯃ ꯑꯅꯤ ꯃꯅꯝ
ꯑꯣ ꯉꯥ ꯑꯀꯪꯕ ꯍꯥꯞꯄꯗꯤ ꯍꯥꯎꯔꯝꯒꯅꯤꯀꯣ
ꯑꯁ ꯑꯩꯈꯣꯏꯅ ꯉꯥ ꯑꯀꯪꯕ ꯂꯩꯔꯛꯄꯗꯣ ꯍꯥꯎꯗꯦ ꯈꯥꯏ ꯑꯗꯨꯒꯤꯅꯤ
ꯑꯁ ꯈꯥꯔꯗꯤ ꯍꯥꯎꯔꯝꯃꯣꯏꯅꯦ
ꯍꯣꯡꯕꯩꯔꯥ ꯈꯪꯗꯦ ꯍꯥꯎꯇꯦ ꯑꯗꯨꯒꯤ ꯉꯥꯗꯣ
ꯌꯨꯝ ꯂꯩꯗꯣꯏꯔꯣ ꯆꯠꯊꯣꯛꯑꯣꯏꯔꯣ ꯆꯠꯊꯣꯛꯇꯣꯏꯔꯣ
ꯌꯨꯝꯗ ꯂꯩꯒꯅꯤ ꯉꯁꯤꯗꯤ
ꯑꯩꯁꯨ ꯉꯁꯤ ꯑꯩꯁꯨ ꯌꯨꯝꯗ ꯂꯩꯒꯅꯤ ꯆꯠꯊꯣꯛꯅꯤꯡꯉꯥꯏ ꯂꯩꯇ꯭ꯔꯦ ꯉꯁꯤꯗꯤ
ꯍꯣꯏ ꯐ꯭ꯔꯤꯗ ꯂꯩꯒꯅꯤ ꯉꯁꯤꯗꯤ
ꯑꯩꯁꯨ ꯅꯨꯡꯁꯥ ꯁꯥꯕ꯭ꯔꯣ
ꯅꯨꯡꯁꯥꯁꯦ ꯍꯧꯖꯤꯛꯁꯦ ꯅꯨꯡꯁꯥꯗꯤ ꯁꯥꯗꯦ
ꯈꯣꯏꯗꯁꯨ ꯈꯣꯏꯁꯨ ꯅꯨꯡꯁꯥꯗꯤ ꯊꯣꯛꯂꯛꯇꯦꯕꯀꯣ ꯑꯗꯨꯏꯁꯨ ꯌꯥꯝ ꯁꯥꯏꯌꯦ
ꯍꯣꯏ ꯑꯗꯨꯃꯥꯏ ꯇꯧꯋꯦ ꯁꯥꯗꯤ ꯁꯥꯏꯌꯦ ꯑꯗꯨ ꯅꯣꯡꯁꯨ ꯃꯪꯕ ꯅꯣꯡꯗꯤ ꯇꯥꯗꯕ
ꯍꯣꯏ ꯑꯗꯨꯃꯥꯏ ꯇꯧꯕꯁꯨ ꯌꯥꯝ ꯁꯥꯏꯀꯣ
ꯍꯣꯏ ꯌꯥꯝ ꯁꯥꯕꯅꯦ ꯑꯁ ꯑꯩꯗꯤ ꯅꯣꯡ ꯇꯥꯔꯗꯤ ꯐꯔꯅꯤꯅ ꯂꯩꯕꯅꯤꯅꯦ ꯁꯨꯡꯇꯥ ꯇꯥꯗꯦꯅꯦ
ꯑꯁ ꯑꯩꯗꯤ ꯉꯔꯥꯡ ꯍꯣꯏ ꯌꯨꯝ ꯂꯩꯔꯀꯥꯟꯗ ꯅꯣꯡ ꯇꯥꯔꯛꯄꯗꯤ ꯀꯩꯁꯨ ꯀꯥꯏꯗꯦꯗ ꯑꯗꯣ ꯆꯠꯊꯣꯛꯄꯗ
ꯑꯧ ꯆꯠꯊꯣꯛꯄꯗ ꯇꯥꯕꯗꯤ ꯇꯟꯕꯅꯦ ꯊꯕꯛ ꯆꯠꯄꯗ ꯌꯨꯝꯗ ꯂꯩꯔꯕꯥ ꯌꯨꯝꯗ ꯂꯩꯕꯀꯥꯟꯗ ꯅꯣꯡꯒ ꯐꯖꯅ ꯍꯩꯙꯔꯒꯥ ꯇꯨꯝꯕ ꯅꯨꯡꯉꯥꯏꯕꯅꯦ
ꯍꯣꯏ ꯑꯗꯨꯒ ꯃꯩꯒ ꯂꯥꯛꯄꯒꯤ ꯐꯣꯟꯒꯁꯦ ꯕꯦꯇ꯭ꯔꯤꯒ ꯐꯨꯜ ꯂꯩꯔꯕ
ꯑ ꯑꯗꯨꯒ ꯑꯁ
ꯕ꯭ꯂꯦꯡꯀꯦꯠ ꯃꯅꯨꯡꯗ
ꯍꯣꯏ ꯑꯆꯥꯄꯣꯠꯀ ꯑꯃꯨꯛ ꯂꯩꯔꯕ ꯌꯦꯡꯅꯤꯡꯉꯗꯤ ꯌꯦꯡꯕ ꯍꯣꯏ ꯆꯥꯅꯤꯡꯉꯗꯤ ꯆꯥꯕ
ꯎꯝ
ꯑꯗꯨꯗ ꯎꯝ ꯂꯥꯏꯔꯤꯛ ꯀꯨꯝꯕ ꯄꯥꯅꯤꯡꯉꯥꯏ ꯏꯅꯤꯉꯥꯏꯒꯨꯝꯕꯁꯨ ꯀꯔꯤꯁꯨ ꯂꯩꯇꯕ ꯑꯦꯛꯖꯥꯝꯒꯨꯝꯕꯁꯨ ꯂꯩ ꯇꯥꯕ ꯋꯥꯈꯜꯁꯨ ꯅꯨꯡꯉꯥꯏꯕ ꯍꯣꯏ ꯀꯨꯏꯔꯦꯍꯦ ꯑꯗꯨꯒꯨꯝꯕꯁꯨ ꯐꯪꯗꯕ
ꯑꯁ ꯑꯩꯈꯣꯏꯅ ꯍꯧꯖꯤꯛ ꯎꯝ ꯍꯧꯖꯤꯛ ꯃꯇꯝꯗꯤ ꯑꯗꯨꯃꯥꯏꯅ ꯀꯠ ꯇꯧꯕ ꯐꯪꯗ꯭ꯔꯦꯗ
ꯍꯣꯏ
ꯑꯁ ꯑꯥ ꯍꯥꯟꯅꯗꯤ ꯈꯨꯟꯗ ꯂꯩꯔꯤ ꯀꯥꯟꯗꯗꯤ ꯂꯧ ꯃꯇꯝꯅꯤꯅ ꯅꯣꯡ ꯆꯨꯔꯁꯨ
ꯀꯩꯀꯩꯅꯣ ꯇꯨꯞꯁꯤꯜꯂꯒ ꯑꯁ ꯅꯣꯡ ꯃꯔꯛꯇꯒ ꯊꯔꯣꯏ ꯈꯨꯟꯕ ꯆꯠꯄꯗꯣ
ꯍꯦ ꯅꯣꯡ ꯆꯨꯕ ꯀꯥꯟꯗ ꯅꯣꯡ ꯆꯨꯔꯒ ꯏꯪꯕ ꯀꯥꯟꯗ ꯏꯃꯨꯡ ꯃꯌꯥꯝꯒ ꯐꯝꯃꯤꯟꯅꯔꯒ ꯍꯥ ꯑꯔꯩ ꯑꯔꯩꯕꯒ ꯃꯩꯗꯒ ꯂꯧꯔꯒꯥ ꯆꯥꯕꯗꯨ
ꯑꯥ ꯀꯩ ꯀꯩꯅꯣ ꯑꯁ ꯃꯪꯒ꯭ꯔꯥꯔꯥ ꯀꯔꯤꯔꯥ ꯑꯁ ꯎꯝ ꯑꯗꯨꯒ ꯎꯝ ꯅꯣꯡ ꯅꯣꯡ ꯃꯪꯉꯒ ꯅꯣꯡ ꯇꯥꯕ ꯃꯇꯝꯗ ꯃꯩ ꯇꯤꯛꯑꯒ ꯑꯁ ꯃꯤ ꯃꯌꯥꯝ ꯐꯝꯃꯒ ꯁꯒꯨꯟꯒ ꯂꯧꯔꯒ ꯆꯥꯕꯗꯣ ꯑꯗꯨꯃꯥꯏ ꯍꯥꯎꯕꯅꯦ ꯑꯗ ꯀꯔꯤ ꯀꯨꯝꯁꯤꯗ ꯀꯥꯎꯈ꯭ꯔꯦ ꯑꯩꯈꯣꯏ ꯃꯌꯥꯝ ꯀꯨꯝꯍꯩ ꯂꯣꯏꯔꯒ ꯀꯨꯝꯍꯩ ꯍꯦꯛ ꯂꯣꯏꯕꯒꯅꯤꯗ ꯑꯦ ꯀꯨꯝꯍꯩ ꯇꯧꯔꯤꯌꯦ ꯀꯨꯝꯍꯩ ꯇꯧꯔꯦ ꯀꯨꯝꯍꯩ ꯃꯅꯨꯡꯗꯅꯦ ꯅꯣꯡ ꯌꯥꯝ ꯇꯥꯕ ꯑꯧ ꯅꯣꯡ ꯌꯥꯝ ꯇꯥꯕ ꯃꯇꯝ ꯂꯩꯌ‌ꯦꯗꯅ ꯆꯍꯤ ꯑꯃ ꯑꯗꯨꯗ ꯀꯨꯝꯍꯩ ꯇꯧꯕ ꯀꯥꯟ ꯗ ꯅꯣꯡ ꯌꯥꯝ ꯇꯥꯔꯒ ꯑꯩꯈꯣꯏꯗꯣ ꯆꯠꯊꯣꯛꯅꯤꯡꯉꯥꯏꯁꯨ ꯂꯩꯇꯕꯒꯤ ꯌꯨꯝ ꯑꯃꯗ ꯐꯝꯃꯤꯟꯅꯔꯒ ꯃꯩ ꯍꯧꯔꯒ ꯃꯩꯗ ꯃꯤꯌꯥꯝ ꯀꯣꯏꯁꯤꯜꯂꯒ ꯐꯝꯃꯒ ꯇꯦꯛꯑꯒ ꯁꯒꯨꯟ ꯂꯧꯔꯒ ꯆꯥꯕꯗꯨꯅꯦ ꯀꯨꯝꯍꯩ ꯃꯇꯝꯗ ꯅꯨꯡꯉꯥꯏꯕꯅꯦ ꯑꯗꯨꯒ ꯆꯥꯊꯣꯛꯑꯒ ꯑꯃꯨꯛ ꯆꯥꯛ ꯆꯥꯅꯤꯡꯉꯥꯏ ꯀꯧꯔꯛꯄꯒꯤ ꯃꯤꯌꯥꯝ ꯄꯨꯟꯅ ꯑꯃꯨꯛ ꯏꯟꯖꯥꯡ ꯂꯧꯅꯤꯡꯉꯥꯏ ꯂꯥꯛꯑꯒ ꯆꯠꯄꯗꯣ ꯅꯤꯡꯁꯤꯡꯉꯤ
ꯅꯣꯏ ꯑꯣ ꯅꯨꯡꯉꯥꯏꯅꯦ ꯅꯣꯏꯁꯦ ꯑꯗꯨꯃꯥꯏꯅ ꯇꯧꯕ ꯐꯪꯗꯕ ꯀꯨꯏꯔꯦꯗ ꯑꯈꯣꯏꯗꯤ ꯑꯗꯣ ꯈꯨꯟꯗ ꯑꯃ ꯀꯔꯤ ꯂꯦꯟ ꯌꯥꯝ ꯆꯥꯎ ꯆꯥꯎꯅ ꯇꯥꯕꯗꯣ
ꯍ‌ꯣ
ꯑꯗꯨꯀꯥꯟꯗ ꯅꯣꯏ ꯀꯗꯥꯏꯗ ꯂꯩꯕ꯭ꯔꯥ ꯑꯩꯈꯣꯏꯗꯤ ꯆꯥꯔꯖꯇ ꯂꯩꯌꯦꯕ
ꯑꯁ ꯑꯩꯈꯣꯏꯗꯤ ꯆꯥꯔꯖꯇ ꯂꯩꯇ꯭ꯔꯦ ꯑꯩꯗꯤ ꯑꯩꯈꯣꯏꯗꯤꯀꯣ ꯑꯗꯨ ꯅꯨꯃꯤꯠꯇꯣ ꯑꯩꯈꯣꯏꯗꯣ ꯀꯩꯅꯣꯃ ꯆꯥꯏꯌꯦꯕ
ꯑꯣ
ꯆꯥꯛ ꯉꯧꯔꯒꯀꯣ ꯆꯧꯒꯨꯝꯕ ꯁꯦꯝꯃꯒ ꯆꯥꯏꯌꯦꯕ ꯑꯗꯣ ꯍꯦꯛ ꯆꯥꯕ ꯂꯣꯏꯔꯒ ꯌꯥꯝ ꯃꯝꯂꯛꯑꯦ ꯑꯗꯨꯒ ꯑꯗꯨꯗꯩꯗꯤ ꯑꯩꯈꯣꯏ ꯃꯌꯥꯝ ꯄꯨꯂꯝ ꯕꯗꯣ ꯀꯗꯥꯏ ꯀꯗꯥꯏ ꯆꯠ ꯕꯔꯥ ꯈꯪꯗꯦ ꯃꯁꯥ ꯃꯁꯥꯒꯤ ꯃꯤ ꯑꯃꯃꯝ ꯑꯅꯤꯅꯤ ꯑꯍꯨꯝ ꯑꯍꯨꯝ ꯇꯣꯈꯥꯏ ꯇ‌ꯣ ꯈꯥꯏ ꯂꯣꯏ ꯆꯦꯟꯅꯈ꯭ꯔꯦ
ꯑꯣ
ꯑꯩꯈꯣꯏꯗꯤ ꯃꯊꯛꯇ ꯎꯝ ꯑꯩꯗꯤ ꯌꯨꯝꯗ ꯂꯩꯇ꯭ꯔꯦ ꯑꯗꯨ ꯅꯨꯃꯤꯠꯇ
ꯑꯣ ꯑꯩꯈꯣꯏꯁꯨ ꯑꯗꯨ ꯅꯨꯃꯤꯠꯇꯣ ꯆꯥꯔꯆꯇ ꯃꯤꯇꯤꯡ ꯑꯃ ꯂꯩꯕꯅꯦꯕ ꯑꯗꯣ ꯃꯌꯥꯝ ꯂꯩꯕꯅꯦꯕ ꯑꯗꯣ ꯏꯃꯥꯟꯅꯕꯤ ꯑꯩ ꯏꯃꯥꯟꯅꯕꯤꯒ ꯑꯩꯒꯗꯣ ꯃꯣꯏ ꯌꯨꯝꯗ ꯉꯥꯛꯇꯪ ꯀꯣꯝꯃꯨꯁꯦ ꯎꯝ ꯍꯥꯏꯔꯒ ꯀꯨꯝꯃꯨꯕꯅꯦꯕ ꯀꯨꯝꯃꯨꯑꯒ ꯑꯃꯨꯛ ꯆꯥꯔꯖꯇ ꯍꯜꯂꯛꯄꯅꯦ ꯍꯜꯂꯛꯄ ꯀꯥꯟꯗ ꯆꯥꯔꯖ ꯌꯧꯔꯝꯗ꯭ꯔꯤ ꯉꯩꯗꯀꯣ ꯃꯦꯁꯦꯖ ꯎꯑꯦꯕ ꯅꯣꯡꯂꯩ ꯅꯨꯡꯁꯤꯠ ꯌꯦꯟ ꯎꯝ ꯀꯟꯕ ꯂꯩꯌꯦ ꯀꯥꯏꯅ ꯍꯥꯏꯌꯦꯕꯀꯣ ꯑꯗꯨꯒ ꯏꯕꯥꯅꯤꯗ ꯏꯁ ꯁꯨꯃꯥꯏꯅ ꯍꯥꯏꯌꯦꯅꯦ ꯃꯦꯁꯦꯖꯇ ꯀꯥꯏꯅ ꯍꯥꯏꯅꯔꯒ ꯆꯪꯕꯅꯦꯕ ꯍꯦꯛ ꯐꯝꯊꯕ ꯀꯥꯟꯗꯗꯤ ꯌꯦꯡꯊꯣꯔꯀꯥꯟꯗꯤ ꯌꯥꯝ ꯐꯝꯃꯛꯑꯦꯕꯀꯣ ꯑꯗꯨꯒꯤ ꯏꯃꯥꯟꯅꯕꯤ ꯏꯕꯥꯅꯤꯗꯣ ꯍꯥꯏꯅꯕꯅꯦꯕ ꯏꯁ ꯍꯧꯖꯤꯛ ꯈꯛꯇ ꯃꯤꯁꯦꯁ ꯄꯥꯗ ꯉꯥꯏꯔꯤ ꯑꯗꯨꯒ ꯌꯦꯡꯉꯨꯅꯦ ꯂꯥꯛꯄꯨ ꯂꯥꯛꯈ꯭ꯔꯦꯅꯦ ꯉꯁꯤꯒꯤꯁꯦ ꯌꯥꯝ ꯆꯨꯝꯃꯤꯅꯦ ꯀ ꯍꯥꯏꯅꯥꯔꯒ ꯂꯩꯕꯅꯦꯕ ꯑꯗꯨꯗꯗꯤ ꯂꯦꯟ ꯌꯥꯝ ꯆꯥꯎ ꯆꯥꯎꯅ ꯇꯥꯔꯛꯑꯦ
ꯍꯦꯛ ꯑꯩꯈꯣꯏꯅ ꯆꯥꯕ ꯂꯣꯏꯕ ꯀꯥꯟꯗ ꯃꯦꯁꯦꯖꯇꯣ ꯌꯦꯡꯉꯀꯥꯟꯗ ꯅ‌ꯣꯡꯂꯩ ꯅꯨꯡꯁꯤꯠ ꯂꯩꯌꯦꯅ ꯄꯥꯎꯗꯣ ꯐꯪꯉꯦꯕ ꯑꯗꯨꯗꯩꯗꯤ ꯃꯊꯛ ꯔ‌ꯣꯝꯗ ꯌꯦꯡꯉꯔꯒ ꯌꯥꯝ ꯃꯝꯅ ꯀꯣꯏꯁꯤꯜꯂꯛꯈ꯭ꯔꯦꯕ ꯑꯗꯨꯗꯩꯗꯤ ꯑꯁ ꯌꯥꯔꯔꯣꯏ ꯎꯝ ꯑꯁ ꯌꯥꯔ ꯔꯣꯏ ꯎꯝ ꯌꯥꯔ ꯔꯣꯏꯁꯤ ꯗꯤ ꯍꯥꯏꯅ ꯑꯩꯈꯣꯏꯗꯣ ꯃꯁꯥ ꯂꯝꯕꯤ ꯑꯃꯈꯛꯇꯗꯗꯤ ꯄꯨꯜꯂꯒ ꯂꯥꯛꯄꯅꯦꯕ ꯃꯤ ꯈꯔꯅ ꯃꯅꯤꯡꯗ ꯃꯤ ꯈꯔꯅ ꯃꯃꯥꯡꯗ ꯃꯤ ꯈꯔꯅ ꯃꯌꯥꯏꯗ ꯆꯠꯄꯁꯨ ꯌꯥꯎꯋꯦ ꯑꯗꯨꯅ ꯃꯤ ꯌꯥꯝꯕꯅꯤꯅ ꯒ꯭ꯔꯨꯞ ꯍꯥꯏꯁꯤꯗꯤ ꯑꯗꯨꯒꯤ ꯑꯩꯈꯣꯏꯅ ꯂꯝꯕꯤ ꯑꯃꯗ ꯃꯣꯏꯅ ꯂꯝꯕꯤ ꯑꯃꯗ ꯄꯥꯎꯁꯨ ꯑꯃꯨꯛ ꯐꯥꯎꯅꯕ ꯉꯝꯗ꯭ꯔꯦ ꯑꯗꯨ ꯃꯇꯝꯗ ꯅꯦꯠꯋꯥꯛꯁꯨ ꯌꯥꯗꯕ ꯑꯁ ꯑꯗꯣ ꯇꯣꯈꯥꯏ ꯇꯣꯈꯥꯏ ꯂꯣꯏ ꯆꯦꯟꯅꯔꯦ ꯑꯗꯨꯗ
ꯆꯔꯆꯇꯒꯤ ꯌꯦꯡꯊꯣꯔꯛꯄꯗꯣ ꯌꯥꯝ ꯆꯥꯎ ꯆꯥꯎꯟ ꯇꯥꯔꯒ ꯌꯥꯝ ꯑꯗꯨ ꯅꯨꯃꯤꯠ ꯇꯣ ꯅꯣꯡ ꯌꯥꯎꯗꯦꯕ ꯂꯦꯟ ꯉꯥꯛꯇꯅꯦ ꯂꯦꯟ ꯍꯣꯏ ꯎꯝ
ꯑꯃ ꯑꯅꯤ ꯈꯇꯗꯤ ꯍꯥꯟꯅ ꯑꯗꯨꯝ ꯇꯥꯏꯌꯦ ꯑꯗꯨꯏ ꯃꯠ ꯇꯨꯡꯗꯗꯤ ꯂꯦꯟꯗꯣ ꯌꯥꯝ ꯆꯥꯎ ꯆꯥꯎꯅ ꯇꯤꯟ ꯃꯊꯛꯇ ꯑꯁ ꯌꯥꯝ ꯆꯥꯎꯅ ꯇꯥꯔꯛꯑꯦ
ꯑꯒ ꯑꯁ ꯌꯥꯝ ꯐꯖꯩꯌꯦ ꯀꯔꯤꯌꯟꯒ ꯃꯥꯜꯂꯦ ꯀꯥꯏꯅ ꯈꯣꯏ ꯌꯥꯝ ꯍꯔꯥꯎꯔꯒ ꯂꯩꯔꯝꯕꯅꯦꯕ ꯍꯥꯟꯅ ꯑꯗꯨꯏ ꯉꯥꯏꯍꯥꯛ ꯀꯨꯏꯅ ꯅ ꯂꯩꯔꯀꯥꯟꯗꯗꯤꯅꯦ ꯌꯨꯝꯗ ꯂꯩꯕꯁꯤꯡꯗ ꯄꯥꯎ ꯄꯤꯔꯛꯑꯦꯕꯀꯣ ꯎꯝ ꯂꯣꯏ ꯀꯥꯏꯔꯦ ꯈꯣꯠꯂꯦ ꯍꯥꯏꯅꯀꯣ ꯑꯗꯨꯗꯒꯤ ꯑꯗꯨꯗꯒꯤꯗꯤ ꯑꯃꯨꯛ ꯃꯤ ꯈꯔ ꯀꯞꯄ ꯍꯔꯛꯑꯦ
ꯍꯣꯏ ꯑꯩꯈꯣꯏꯔꯣꯝꯗꯁꯨꯅꯦ
ꯑꯁ ꯑꯗꯨ ꯑꯗꯨ ꯃꯇꯝꯗ ꯑꯗꯨꯒꯤ ꯂꯦꯟꯗꯨꯅ ꯀꯩꯅꯣꯅꯦ ꯑꯩꯈꯣꯏ ꯏꯆꯦꯈꯣꯏꯒꯤ ꯌꯦꯟ ꯂꯣꯀꯦꯜꯒꯤ ꯂꯣꯏꯕꯁꯤꯡꯗꯣ ꯌꯦꯟ ꯁꯤꯕꯗꯣ ꯎꯝ ꯑꯁ ꯂꯣꯏ ꯁꯤꯈ꯭ꯔꯦ ꯂꯦꯝꯍꯧꯗ꯭ꯔꯦ ꯌꯦꯟꯗꯣ ꯃꯉꯥ ꯇꯔꯨꯛ ꯇꯔꯦꯠ ꯂꯣꯏ ꯁꯤꯈ꯭ꯔꯦ ꯂꯦꯟ ꯇꯥꯕꯗꯒꯤ
ꯑꯩꯈꯣꯏꯒꯤꯁꯨꯅꯦ ꯑꯗꯨꯀꯥꯟꯗ ꯑꯩꯈꯣꯏꯒꯤ ꯌꯦꯟ ꯌꯥꯝ ꯐꯖ ꯐꯖꯕ ꯂꯩꯔꯝꯕꯅꯦꯕ
ꯑꯗꯨ ꯅꯨꯃꯤꯠꯇ ꯌꯦꯟ ꯂꯣꯀꯦꯜꯒꯤꯗꯣ ꯆꯥꯔꯦ ꯑꯗ ꯑꯌꯨꯛ ꯉꯟꯇꯥ ꯑꯃꯨꯛ ꯍꯧꯒꯔꯒ ꯑꯁ ꯌꯦꯟꯖꯦ ꯃꯁꯤꯡ ꯊꯤꯔꯒ ꯁꯨꯨꯗꯦꯅꯦ ꯑꯃꯨꯛ ꯋꯥꯠꯂꯤꯅꯦꯅ ꯑꯌꯨꯛꯇ ꯑꯃꯨꯛ ꯀꯣꯏꯁꯤꯜꯂꯒ ꯊꯤꯕꯅꯦ ꯑꯅꯤ ꯑꯍꯨꯝ ꯑꯃꯨꯛ ꯊꯤꯕ ꯐꯪꯉꯦ ꯑꯌꯨꯛꯇ
ꯑꯩꯈꯣꯏꯁꯨꯅꯦ ꯑꯗꯨ ꯅꯨꯃꯤꯠꯇꯨ ꯌꯦꯟ ꯆꯥꯏꯌꯦ ꯑꯩꯒꯤ ꯎꯝ ꯑꯩꯈꯣꯏꯁꯨ ꯌꯦꯟ ꯑꯗꯨꯟ ꯑꯅꯤ ꯑꯩꯈꯣꯏꯒꯤꯗꯤ ꯑꯅꯤꯒꯨꯝꯕ ꯈꯛꯇ ꯍꯤꯡꯕ ꯃꯥꯜꯂꯦ ꯑꯇꯩꯗꯤ ꯂꯣꯏ ꯁꯤꯔꯦꯀꯣ ꯑꯗꯣ ꯊꯤꯕ ꯐꯪꯕ ꯌꯥꯎꯋꯦ ꯊꯤꯕ ꯐꯪꯗꯕꯁꯨ ꯌꯥꯎꯋꯦ ꯀꯣꯟꯅ ꯄꯨꯝꯅꯝ ꯅꯝꯃꯛꯄꯁꯨ ꯌꯥꯎꯋꯦ
ꯇꯧꯋꯦ ꯏꯆꯦꯈꯣꯏꯒꯤꯗꯨꯁꯨ ꯀꯣ ꯌꯥꯝ ꯂꯩꯕꯗꯣ ꯂꯦꯝꯍꯧꯕꯗꯣ ꯃꯥꯒꯤ ꯃꯔꯨꯝ ꯑꯃꯨꯛ ꯀꯣꯛꯅꯤꯉꯥꯏ ꯃꯃꯥꯗꯣ
ꯍꯣꯏ
ꯑꯗꯣ ꯑꯃꯈꯛꯇꯪ ꯉꯥꯏꯔꯦ ꯑꯗꯨꯒ ꯌꯦꯟ ꯌꯥꯝ ꯂꯩꯍꯧꯗ꯭ꯔꯦ ꯑꯅꯤ ꯑꯍꯨꯝ ꯈꯛꯇ ꯉꯥꯏꯔꯦ
ꯑꯗꯨꯃꯥꯏꯅ ꯁꯤꯌꯦ ꯈꯪꯕꯒꯤ ꯅꯨꯄꯥꯁꯤꯡꯗꯣ ꯈꯔ ꯂꯧꯕꯨꯛꯇ ꯌꯦ ꯑꯥ ꯀꯔꯤ ꯎꯝ ꯎꯆꯦꯛꯀꯨꯝꯕ ꯊꯤꯕ ꯆꯠꯄ ꯆꯠꯄꯅꯤꯅꯦ ꯍꯣꯏ ꯐꯪꯉꯦ ꯐꯪꯉꯦ ꯐꯪꯉꯦꯅ
ꯑꯉꯧꯕ ꯖꯥꯠꯇꯣ ꯌꯦꯟ ꯌꯥꯝ ꯆꯥꯎ ꯆꯥꯎꯅ ꯐꯪꯔꯛꯑꯦ
ꯎꯝ ꯆꯥꯎꯕꯅꯦ ꯑꯗꯨꯗꯤ ꯍꯥꯎꯔꯝꯒꯅꯤ
ꯍꯣꯏ ꯑꯩꯈꯣꯏꯗꯤ ꯊꯤꯕ ꯐꯪꯗꯦ ꯑꯗꯨꯒꯤ ꯃꯇꯨꯡꯗ ꯑꯩꯈꯣꯏꯁꯨ ꯂꯧꯗ ꯊꯔꯣꯏ ꯈꯨꯟꯕ ꯑꯃꯨꯛ ꯆꯠꯄꯅꯦꯕ ꯊꯤꯕ ꯆꯠꯂꯗꯤ ꯐꯪꯗꯤ ꯐꯪꯒꯗꯕ ꯃꯥꯜꯂꯦ ꯄꯨꯝꯕ ꯑꯃ ꯊꯦꯡꯅꯩꯌꯦ ꯑꯩꯈꯣꯏ
ꯑꯣ ꯑꯗꯨꯀꯥꯟꯗꯗꯣ ꯀꯩꯅꯣ ꯑꯩꯈꯣꯏꯒꯤ ꯎꯝ ꯌꯨꯝꯗ ꯆꯪꯕ ꯑꯥ ꯂꯩꯗꯅ ꯌꯨꯝꯗ ꯆꯪꯕ ꯎꯆꯦꯛ ꯂꯩꯕꯗꯣ ꯑꯗꯣ ꯎꯆꯦꯛꯁꯤꯡꯗꯣ ꯂꯣꯏ ꯁꯤꯈ꯭ꯔꯕ ꯃꯥꯜꯂꯦꯕꯀꯣ
ꯍꯣꯏ
ꯑꯗꯨꯗꯒꯤꯗꯤ ꯂꯦꯟ ꯇꯥꯕꯤꯕꯗꯒꯤꯗꯤ ꯑꯗꯨꯒꯨꯝꯕꯗꯣ ꯑꯝꯇ ꯄꯥꯏꯔꯛꯇ꯭ꯔꯕꯅꯦ ꯑꯁ ꯇꯨꯝꯕ ꯌꯥꯝ ꯅꯨꯡꯉꯥꯏꯔꯦ ꯍꯥꯏꯅ ꯂꯩꯕꯅꯦ ꯉꯥꯏꯍꯥꯛ ꯂꯩꯔꯒ ꯑꯃꯨꯛ ꯂꯥꯛꯑꯦ
ꯑꯁ ꯃꯣꯏꯁꯨ ꯍꯤꯡꯅꯕꯒꯤꯗꯤ ꯃꯐꯝ ꯑꯃ ꯊꯤꯒꯤꯕꯅꯤꯅꯦ ꯎꯝ ꯑꯁ ꯑꯗꯨ ꯂꯦꯟ ꯇꯥꯕ ꯃꯇꯝ ꯃꯇꯝꯗꯗꯤ ꯍꯩꯁꯤꯡꯁꯨ ꯂꯣꯏ ꯀꯦꯟꯈ꯭ꯔꯦ
ꯍꯣꯏ ꯑꯗꯨ ꯂꯦꯟꯗꯣ ꯌꯥꯝ ꯆꯥꯎꯕꯒꯤꯅꯦ ꯅꯨꯡꯗꯥꯡ ꯎꯝ ꯅꯣꯡ ꯅꯤꯅꯤ ꯍꯨꯝꯅꯤ ꯑꯣꯏꯔꯝꯅꯤꯅꯦ ꯂꯩꯕꯗꯣ ꯃꯄꯥꯡ ꯃ ꯄꯪꯒꯥ ꯇꯨꯡꯁꯤꯜꯂꯒ ꯂꯩꯕꯁꯤꯡꯗꯣ ꯇꯨꯝꯕ ꯉꯝꯗꯕ ꯃꯥꯜꯂꯦꯕ ꯆꯥꯎꯃꯟꯕꯒꯤ
ꯑꯁ ꯆꯥꯃꯟꯕꯒꯤ ꯑꯁ ꯑꯗꯨ ꯅꯨꯃꯤꯠꯇꯨꯗꯤ ꯂꯦꯟ ꯌꯥꯝꯃꯦ
ꯌꯥꯝꯃꯤꯍꯦ ꯄꯨꯟꯁꯤꯗ ꯑꯍꯥꯟꯕꯅꯍꯦ ꯊꯥꯕꯨ ꯊꯥꯖꯗꯦ
ꯑꯩꯈꯣꯏꯕꯨ ꯑꯩꯈꯣꯏꯕꯨ ꯍꯥꯏꯔꯗꯤ ꯑꯩꯈꯣꯏꯗꯤ ꯅꯍꯥꯅꯤꯅ ꯑꯩꯈꯣꯏꯅꯗꯤ ꯑꯗꯨꯒꯨꯝꯕ ꯍꯥꯟꯅ ꯎꯕꯅꯦ ꯑꯩꯈꯣꯏꯗꯤ ꯍꯥꯏꯕ ꯌꯥꯏ ꯑꯗꯨꯕꯨ ꯑꯍꯟꯁꯤꯡꯐꯥꯎ ꯑꯁ ꯄꯨꯟꯁꯤꯗ ꯑꯃꯝꯐꯥꯎ ꯎꯔꯛꯇ꯭ꯔꯤ ꯑꯁꯤꯅ ꯑꯍꯥꯟꯕꯅꯦ ꯎꯝ ꯍꯤꯟꯖꯥꯡ ꯅꯥꯄꯤꯁꯨ ꯂꯣꯏ ꯀꯦꯟꯈ꯭ꯔꯦ ꯁꯤꯗ ꯀꯃꯥꯏꯅ ꯑꯃꯨꯛ ꯍꯧꯅ ꯅꯧꯅ ꯑꯃꯨꯛ ꯊꯥꯒꯗꯣꯏꯅꯣ ꯌꯨꯝꯁꯤꯡꯁꯨ ꯂꯣꯏ ꯀꯥꯏꯔꯦ ꯑꯁ ꯍꯥꯏꯔꯛꯄꯗꯣ
ꯎꯝ ꯑꯗꯨꯒ ꯑꯗꯨ ꯂꯦꯟꯗꯣ ꯇꯥꯕ ꯂꯣꯏꯔꯒ ꯉꯥꯏꯍꯥꯛ ꯂꯩꯔꯒ ꯎꯝ ꯌꯥꯝ ꯍꯥꯒꯆꯩꯀꯣ ꯍꯥꯏꯗꯤ ꯍꯥꯒꯆꯕ ꯊꯦꯡꯅꯩꯀꯣ꯫
ꯎꯝ꯫
ꯂꯣꯏꯅ ꯍꯥꯒꯠꯖꯅꯕꯅꯦ ꯑꯗꯣ
ꯎꯝ ꯂꯦꯟ ꯇꯥꯕ ꯂꯣꯏꯈ꯭ꯔꯕ ꯃꯇꯨꯡꯗ ꯎ ꯌꯨꯝꯁꯤꯡꯗꯨꯗꯤ ꯑꯁ ꯐꯖꯔꯍꯦ ꯂꯩ ꯅꯨꯡꯉꯥꯏꯔꯦ ꯃꯊꯛ ꯃꯊꯛ ꯃꯈꯥ ꯃꯅꯤꯡ ꯃꯃꯥꯡ ꯇꯤꯟꯒꯤ ꯃꯈꯣꯟꯅ ꯁꯦꯝꯅꯕꯅ ꯑꯁ ꯂꯣꯏꯔꯦ ꯇꯥꯕꯗ
ꯑꯗꯨꯗꯒꯤꯗꯤ
ꯅꯨꯡꯁꯥ ꯃꯔꯛꯇ ꯌꯨꯝꯒꯤ ꯇꯤꯟꯁꯤꯡꯗꯣ ꯑꯃꯨꯛ ꯌꯦꯡꯂꯛꯄꯗ ꯃꯤꯡꯁꯦꯟ ꯀꯥꯞꯄꯗꯩꯅ ꯑꯃꯨꯛ ꯀꯩꯅꯣ ꯇꯧꯔꯛꯄꯗꯣ ꯂꯪꯇ꯭ꯔꯤꯛ ꯂꯪꯈꯔꯦ ꯍꯧꯖꯤꯛꯇꯤ꯫
ꯇꯤꯟꯒꯁꯦ ꯑꯊꯥ ꯑꯊꯥꯕ ꯂꯣꯏꯅ ꯂꯩꯅꯗ꯭ꯔꯥ ꯑꯗꯨ ꯀꯥꯟꯗꯨꯗ ꯇꯤꯟꯒꯗ ꯐꯪꯗꯕꯤ ꯐꯪꯗꯕꯒꯤ
ꯏꯁ ꯐꯪꯗꯦꯅ ꯑꯥ ꯀꯥꯢ ꯀꯥꯏꯗꯅꯣ ꯂꯧꯅꯥ ꯌꯥꯕꯗ
ꯅꯪꯅꯤꯡꯉꯦ ꯅꯨꯡꯕꯨ ꯅꯨꯡꯁꯤꯌꯦ꯫
ꯑꯁ ꯐꯖꯅꯗꯤ ꯇꯥꯏꯍꯦ ꯑꯗꯨ ꯃꯇꯝꯗ ꯍꯩꯁꯤꯡꯁꯨ ꯂꯣꯏ ꯀꯦꯟꯈ꯭ꯔꯦ ꯑꯗꯨꯗꯩꯗꯤ ꯆꯥꯕ ꯐꯪꯗ꯭ꯔꯦ꯫
ꯎꯝ ꯌꯥꯝ ꯆꯥꯅꯤꯡꯕꯗꯣ ꯍꯩꯒꯨꯝꯕꯁꯨ ꯑꯗꯣ ꯍꯩꯒꯨꯝꯕꯒꯤ ꯃꯇꯝꯁꯨ ꯑꯣꯏꯕꯅꯦꯀꯣ꯫ ꯍꯩꯅꯧꯁꯨ ꯌꯥꯝ ꯌꯥꯝ ꯂꯩ ꯍꯣꯏ ꯃꯆꯥ ꯃꯆꯥ ꯊꯣꯛꯂꯛꯄ ꯃꯇꯝ ꯃꯇꯝꯗꯨꯅꯦꯕ ꯄꯥꯝꯃꯨ ꯑꯣꯏꯍꯦ
ꯑꯁ ꯐꯖꯅ ꯀꯦꯟꯕꯅꯦꯍꯦ ꯑꯗꯨꯒ ꯑꯌꯨꯛ ꯉꯟꯇꯥ ꯑꯌꯨꯛ ꯑꯃꯨꯛ ꯍꯧꯒꯠꯄ ꯀꯥꯟꯗꯀꯣ ꯎꯝ ꯃꯅꯥ ꯃꯁꯤꯡ ꯂꯦꯟꯅ ꯇꯥꯍꯟꯕꯗ ꯁꯨꯃꯥꯡꯗ ꯀ ꯄꯩꯔꯒ ꯂꯩꯔꯝꯕꯗꯣ ꯑꯃꯨꯛ ꯍꯧꯒꯠꯂꯛ ꯁꯤꯠꯄꯗꯣ ꯑꯁ ꯅꯞ ꯅꯞ ꯅꯞ ꯂꯥꯎꯔꯒ ꯅꯣꯡꯒ ꯈꯔ ꯈꯔ ꯆꯣꯠꯂꯒ ꯑꯃꯨꯛ ꯁꯤꯗꯣꯛ ꯇ꯭ꯔꯗꯤ ꯎ ꯌꯦꯡꯕꯗ ꯌꯥꯝ ꯃꯣꯠꯂꯦꯕ꯫ ꯑꯗꯒꯤ ꯑꯃꯨꯛꯁꯦ ꯇꯧꯕꯗꯣ ꯑꯁ ꯑꯗꯨ ꯁꯤꯠꯇꯣꯛꯄ ꯃꯇꯝꯗ ꯑꯁ ꯑꯩꯈꯣꯏ ꯍꯩꯅꯧꯗꯨꯗꯤ ꯑꯁ ꯌꯥꯝ ꯇꯥꯔꯝꯃꯦꯍꯦ꯫
ꯑꯗꯣ ꯈꯨꯟꯗꯤ ꯌꯥꯝ ꯅꯥꯂꯤꯀꯣ ꯑꯗꯨꯀꯥꯟꯗ ꯍꯥꯏꯗꯤ ꯃꯣꯏ ꯇꯥꯕꯤꯕꯒꯤ ꯂꯣꯏ ꯁꯦꯡ ꯈꯔꯗꯥ ꯆꯥꯟꯉꯥꯏꯗꯤ ꯂꯩꯇꯕ
ꯍꯣꯏ
ꯑꯗꯨꯗ ꯑꯩꯈꯣꯏ